ꯀꯩꯗꯥ ꯇꯥꯏꯌꯦ ꯇꯥꯏꯌꯦ ꯇꯥꯕ꯭ꯔꯣ
ꯑꫭ ꯇꯥꯏ ꯇꯥꯏ
ꯇꯥꯔꯦ ꯇꯥꯔꯦ ꯐꯖꯅ ꯇꯥꯔꯦ
ꯑꯥ ꯄꯥꯏꯕꯒ ꯃꯈꯣꯟ ꯇꯥꯗꯕꯤ ꯇꯧꯋꯦ ꯍꯨꯖꯤꯛꯄꯨꯗꯤ ꯇꯥꯔꯦ
ꯑꫭ
ꯑꯁ ꯎꯝ ꯑꯉꯥꯡ ꯇꯨꯏꯁꯟ ꯀꯩꯀꯩ ꯇꯧꯋꯦ ꯍꯥꯏꯗꯣ ꯑꯗꯨꯒꯤ ꯑꯗꯨꯗ ꯂꯩꯕ ꯃꯤ ꯃꯈꯩꯗꯨꯣ ꯑꯣꯏꯗꯣꯏꯔꯥ ꯑꯗꯨꯒꯤ ꯂꯝꯒꯤ
ꯑꯉꯥꯡ ꯇꯨꯏꯁꯟ ꯑꯩ ꯑꯉꯥꯡ ꯇꯨꯏꯁꯟ ꯇꯧꯗꯦꯗ ꯀꯅꯥꯅ ꯍꯥꯏꯕꯅꫭ ꯇꯧꯋꯦ ꯍꯥꯏꯕꯔꫭ ꯑꯩꯅ
ꯑ ꯍꯥꯟꯅ ꯍꯥꯏꯈꯤꯕ ꯁꯨꯝ ꯍꯥꯏꯈꯤꯕ
ꯑꯣ ꯑꯣ ꯑꯩ ꯇꯧꯗꯦꯗ ꯑꯉꯥꯡꯗꯤ ꯇꯨꯏꯁꯟ ꯃꯇꯝ ꯂꯩꯇꯦꯗ ꯇꯧꯕꯒꯤ
ꯎꯝ
ꯑꯦꯛꯖꯥꯝ ꯊꯥꯕꯅꯤꯅꯀꯣ ꯊꯕꯛ ꯃꯆꯥ ꯃꯆꯥ ꯇꯧꯁꯦ ꯍꯥꯏꯔꯁꯨ ꯃꯇꯝ ꯂꯩꯇꯗꯣ ꯊꯕꯛ ꯇꯧꯔꯒꯅꯦ ꯂꯥꯏꯔꯤꯛ ꯄꯥꯕ ꯃꯇꯝꯁꯦ ꯁꯪꯗꯕ ꯋꯥꯕ
ꯃꯥꯅꯦ ꯃꯇꯝꯗꯣ ꯑꯇꯣꯞꯄꯗ ꯃꯉꯟꯗꯣ ꯁꯔꯨꯛ ꯄꯥꯕꯔꯣꯝꯗ ꯑꯣꯏꯅ ꯆꯠꯍꯟꯈꯤꯕ
ꯍꯣꯏ ꯑꯗꯨꯒꯤ ꯐꯨꯜ ꯐꯣꯀꯁ ꯇꯧꯕꯅꯦ ꯊꯕꯛ ꯆꯠꯇꯕꯤ ꯑꯗꯨꯝ ꯇ꯭ꯋꯦꯟꯇꯤ ꯐꯣꯔ ꯏꯟꯇꯨ ꯁꯚꯦꯟ ꯑꯗꯨꯝ ꯌꯨꯝꯗ ꯂꯩꯌꯦ ꯑꯗꯣ ꯂꯥꯏꯔꯤꯛ ꯄꯥꯔꯒꯅ ꯄꯥꯔꯦ ꯏꯕꯤꯅꯤꯡꯗꯥ ꯉꯥꯏꯍꯥꯛꯇꯪ ꯁꯥꯟꯅꯕ ꯆꯠꯄ ꯕꯣꯜꯒꯨꯝꯕ ꯑꯇꯣꯞꯄꯗꯤ ꯀꯔꯤꯝꯇ ꯇꯧꯗ꯭ꯔꯦ
ꯎꯝ ꯅꯨꯃꯤꯗꯥꯡ ꯋꯥꯏꯔꯝꯒꯨꯝꯕ ꯋꯥꯀꯤꯡ ꯆꯦꯟꯕ ꯈꯣꯠꯄꯗꯤ ꯇꯧꯕ꯭ꯔꫭ
ꯍꯣꯏ ꯋꯀꯤꯡꯒꯨꯝꯕ ꯆꯠꯄ ꯖꯤꯝ ꯈꯔ ꯁꯥꯟꯅꯕ
ꯑꯥ
ꯑꯗꯨ ꯇꯧꯕ ꯑꯗꫭ ꯍꯜꯂꯛꯑꯒ ꯑꯗꯨꯝ ꯂꯥꯏꯔꯤꯛ ꯉꯥꯏꯍꯥꯛꯇꯪ ꯄꯥꯕ ꯑꯗꯨꯅꯤꯗ ꯑꯇꯣꯞꯄ ꯊꯕꯛꯇꯤ ꯀꯥ ꯍꯦꯟꯅ ꯇꯧꯗꯦꯗ
ꯎꯝ ꯑꯁ ꯑꯩꯗꯤ ꯋꯥꯛꯀꯤꯡꯒꯨꯝꯕ ꯆꯦꯟꯕꯁꯦ ꯌꯥꯝ ꯇꯟꯕꯅꯦ
ꯎꯝ ꯈꯤꯇꯪ ꯆꯦꯟꯍꯧꯕꯒ ꯑꯗꯨꯝ ꯇꯟꯗꯅ ꯂꯩꯍꯧꯗꯣꯏꯅꯦ ꯏꯃꯥꯟꯅꯕꯤ ꯃꯌꯥꯝ ꯆꯠꯂꯁꯨ
ꯑꯣ ꯋꯥꯛꯀꯤꯡ ꯋꯥꯛꯀꯤꯡ ꯆꯦꯟꯕꯗꯤ ꯐꯩꯗ ꯍꯛꯆꯥꯡꯗ ꯌꯥꯝ ꯐꯕꯅꯤ ꯀꯥꯟꯅꯕꯅꯤ
ꯐꯗꯤ ꯌꯥꯝ ꯐꯩꯌꯦ ꯑꯗꯣ ꯑꯩꯅ ꯑꯩꯗꯣ ꯇꯟꯕꯒꯤ ꯁꯨꯝ ꯇꯨꯝꯕꯅ ꯍꯦꯟꯅ ꯅꯨꯡꯉꯥꯏꯗꯥ ꯑꯗꯨꯝ ꯇꯨꯝꯃꯦ ꯑꯗꯨ ꯑꯣꯏꯔꯁꯨ ꯑꯗꯨꯝ ꯅꯣꯏꯗꯕꯤꯗ ꯑꯗꯨꯝ ꯌꯥꯡ ꯀꯪꯉꯥ ꯂꯩ
ꯅꯨꯄꯤꯁꯤꯡ ꯅꯣꯏꯔꯛꯀꯅꯤꯗ ꯈꯔ ꯂꯩꯔꯗꯤ ꯆꯍꯤꯗꯀꯣ ꯈꯔ ꯍꯅꯨꯔꯗꯤ ꯅꯣꯏꯔꯛꯀꯅꯤꯗ ꯀꯪ ꯀꯪꯕ ꯃꯥꯟꯗꯦꯗ ꯅꯪꯒꯤ ꯐꯣꯇꯣꯗꯗꯤ
ꯎꯝ ꯍꯧꯖꯤꯛꯇꯤ ꯀꯪꯁꯤꯜꯂꯦ ꯍꯟꯗꯛ ꯃꯔꯛ
ꯎꯝ
ꯇꯧꯐꯝ
ꯍꯌꯦꯡꯗꯤ ꯌꯨꯝꯗ ꯂꯩꯒꯗ꯭ꯔꯣ, ꯍꯣꯁꯇꯦꯜꯗ ꯑꯗꯨꯝ ꯂꯩꯒꯗ꯭ꯔꯣ? ꯊꯕꯛ ꯆꯠꯀꯗ꯭ꯔꯣ ꯍꯌꯦꯡꯁꯨ꯫
ꯍꯌꯦꯡꯗꯤ ꯌꯨꯝ ꯌꯨꯝꯗ ꯆꯠꯂꯨꯒꯅꯤ ꯏꯃꯥꯅ, ꯀꯧꯔꯛꯑꯦ ꯊꯕꯛ ꯂꯩꯌꯦ ꯂꯥꯛꯑꯣꯗ꯫
ꯑꯣ ꯑꯣ
ꯎꯝ ꯗꯨ ꯗꯨꯝ ꯅꯣꯡ ꯅꯤꯅꯤ ꯂꯩꯔꯒ ꯑꯃꯨꯛ ꯂꯥꯛꯀꯅꯤ ꯁꯤꯗ꯫
ꯑꯣꯈꯦ꯫
ꯎꯝ
ꯁꯤꯗ ꯂꯩꯕ ꯌꯨꯝꯗꯗꯤ ꯌꯥꯝ ꯂꯥꯡꯉꯦꯕ ꯑꯗꯨꯒꯤ, ꯊꯕꯛ ꯇꯧꯕꯗ ꯅꯨꯡꯉꯥꯏꯇꯦꯕ ꯐꯣꯟ ꯇꯧꯕ ꯈꯣꯠꯄ ꯇꯧꯕꯗ꯫ ꯑꯗꯨꯒꯤ ꯁꯤꯗ ꯑꯣꯏꯅ ꯂꯩꯔꯒ, ꯇꯧꯍꯧꯒꯦ ꯇꯧ
ꯍꯌꯦꯡꯗꯤ ꯁꯪꯒꯗꯧ ꯃꯥꯟꯗꯦꯅꯦ ꯑꯗꯨꯗꯤ ꯅꯪꯗꯤ꯫
ꯎꯝ ꯑꯗꯨꯝ ꯁꯪ ꯍꯣꯏ ꯃꯥꯟꯗꯦ꯫ ꯍꯥꯏꯔꯛꯀꯦ ꯑꯗꯨꯝ ꯑꯣ ꯏꯔꯒ ꯍꯥꯏꯔꯛꯀꯦ꯫
ꯎꯝ ꯍꯣꯏ ꯍꯣꯏ
ꯎꯝ ꯑꯃ ꯄꯨꯟꯗ ꯊꯝꯕ ꯏꯁꯤꯡꯗꯣ ꯊꯛꯄ꯭ꯔꯥ ꯅꯣꯏ꯫ ꯌꯨꯝꯗ ꯂꯩ ꯍꯟꯗꯛ꯫
ꯀꯔꯤ ꯏꯁꯤꯡ?
ꯎꯝ ꯆꯐꯨ ꯑꯃ ꯂꯩꯕꯥꯛ
ꯑꯣ ꯑꯣ ꯈꯪꯉꯦ ꯈꯪꯉꯦ ꯍꯥꯎꯕꯅꯦ ꯑꯗꯨ ꯏꯪꯕꯅꯤꯀꯣ꯫
ꯏꯪꯉꯒ ꯌꯥꯝ ꯍꯥꯎꯕꯅꯦ ꯑꯗꯨ ꯏꯁꯤꯡꯗꯣ ꯉꯁꯥꯏ, ꯑ ꯏꯃꯥꯟꯅꯕꯤ ꯍꯣꯏꯗ ꯆꯪꯉꯛꯄ ꯑꯗꯨꯗ ꯊꯛꯄ꯫ ꯌꯥꯝ ꯍꯥꯎꯋꯦ ꯏꯪ ꯏꯪ ꯂꯥꯎꯔꯒ ꯁꯥꯀꯥꯟꯗ ꯊꯛꯄꯗꯣ꯫
ꯎꯝ ꯋꯥꯔꯤ ꯁꯩꯔꯦꯡꯗꯥ ꯅꯍꯥꯟꯋꯥꯏ ꯌꯥꯝ ꯇꯝꯃꯛꯄꯅꯦ ꯄꯨꯟꯗ ꯊꯝꯕ ꯏꯁꯤꯡꯗꯤ ꯌꯥꯝ ꯍꯥꯎꯋ‌ꯦꯒ ꯍꯥꯏꯔꯒ ꯑ ꯍꯥꯎꯔꯝꯃꯦ ꯌꯥꯝ꯫
ꯊꯛꯇꯕ ꯀꯨꯏꯔꯦ ꯊꯛꯅꯤꯡꯉꯦ ꯅꯤꯡꯁꯤꯡꯔꯛꯑꯦ꯫
ꯑꯣ ꯍꯧꯖꯤꯛꯀꯥꯟꯗꯤ ꯄꯥꯛꯅꯁꯨ ꯊꯝꯅꯗ꯭ꯔꯦꯗ ꯌꯨꯝ ꯌꯨꯝꯗ꯫
ꯍꯣꯏꯗ ꯐ꯭ꯔꯤꯖ ꯂꯩꯕꯅꯤꯅꯀꯣ꯫ ꯆꯥꯎꯈꯠꯂꯛꯄꯒꯤ ꯃꯇꯨꯡ ꯏꯟꯅ ꯐ꯭ꯔꯤꯖ ꯂꯩꯩꯔꯕꯅꯤꯅ ꯑꯗꯨꯒꯨꯝꯕꯗꯤ ꯁꯤꯖꯤꯟꯅꯗ꯭ꯔꯦꯗ꯫
ꯎꯝ ꯁꯤꯖꯤꯟꯅꯗ꯭ꯔꯦ ꯑꯗꯨꯒꯨꯝꯕ꯫
ꯎꯝ
ꯑꯗꯨꯝ ꯍꯥꯟꯅꯒꯤ ꯄꯣꯠꯅ ꯍꯦꯜꯂꯤꯗ ꯍꯥꯎꯕ ꯈꯣꯠꯄ ꯐꯕꯁꯦ꯫
ꯅꯨꯡꯉꯥꯏꯕꯖꯨ ꯍꯥꯟꯅꯒꯤ ꯃꯇꯝꯅ ꯍꯦꯜꯂꯦ ꯍꯧꯖꯤꯛꯀꯥꯟꯒꯤ ꯑꯉꯥꯡꯁꯤꯡꯗꯤ,
ꯅꯍꯥꯜꯋꯥꯏꯗꯤ ꯎꯝ ꯁꯥꯟꯅꯕ ꯂꯝꯄꯥꯛ, ꯀꯨꯝꯕꯗ ꯑꯗꯨꯝ ꯑꯉꯥꯡ ꯃꯌꯥꯝ ꯃꯌꯥꯝ ꯁꯥꯟꯅꯔꯝꯃꯦꯀꯣ꯫
ꯃꯥꯅꯤ ꯃꯥꯅꯤ ꯍꯧꯖꯤꯛꯀꯥꯟꯗꯤ ꯐꯣꯟ ꯉꯥꯛꯇ ꯑꯉꯥꯡꯁꯤꯡꯁꯨ ꯌꯥꯗꯦ꯫
ꯍꯧꯖꯤꯛꯇꯤ ꯑꯗꯨꯝ ꯌꯨꯝ ꯎꯝ꯫
ꯍꯣꯏ ꯑꯩꯈꯣꯏ ꯃꯇꯝꯗꯗꯤ ꯐꯣꯟꯖꯨ ꯄꯥꯏꯔꯛꯇꯦ ꯑꯗꯨꯝ, ꯁꯅꯥ ꯑꯉꯥꯡ ꯑꯩꯈꯣꯏ ꯏꯃꯥꯟꯅꯕꯁꯤꯡ ꯑꯗꯨꯝ ꯂꯝꯕꯤ, ꯁꯣꯔꯣꯛꯇꯨ ꯁꯥꯟꯅꯔꯝꯃꯦꯕ ꯍꯟꯗꯛꯗꯤ꯫ ꯍꯧꯖꯤꯛꯀꯤ ꯑꯉꯥꯡꯗꯤ ꯌꯥꯝ ꯁꯤꯡꯈ꯭ꯔꯕꯅꯦ ꯐꯣꯟꯒꯤ ꯃꯇꯝꯁꯨ ꯑꯣꯏꯕꯅꯤꯅꯀꯣ꯫
ꯍꯣꯏ ꯑꯗꯩ ꯌꯨꯝꯗꯩ ꯃꯄꯥꯟꯁꯨ ꯄꯥꯛꯅ ꯊꯣꯛꯅꯗ꯭ꯔꯦ꯫
ꯊꯣꯛꯇ꯭ꯔꯦ ꯊꯣꯛꯇ꯭ꯔꯦ
ꯎꯝ ꯑꯗꯣ ꯑꯃꯔꯣꯝꯗꯗꯤ ꯐꯠꯇꯦꯗ ꯑꯗꯨꯝ ꯐꯥꯖꯤꯜꯂ ꯊꯝꯕꯗꯣ ꯃꯣꯏ ꯃꯇꯝ ꯃꯇꯝꯒꯤ ꯇꯧꯒꯗꯕꯅꯦ ꯑꯗꯣ
ꯎꯝ ꯑꯗꯨꯅꯤ
ꯑꯗꯨꯅ ꯃꯤ ꯑꯗꯨꯝ ꯌꯨꯝ ꯊꯪꯅꯕ ꯈꯣꯠꯄ ꯃꯤ ꯈꯪꯅꯗꯕꯕꯨ ꯑꯉꯥꯡ ꯈꯪꯅꯗꯕꯕꯨ ꯌꯥꯎꯔꯦ
ꯎꯝ
ꯃꯣꯏ ꯁꯨꯝ ꯇꯤꯟꯅꯕ ꯈꯣꯠꯄ ꯇꯧꯕꯒꯤ ꯃꯔꯤꯗꯣ ꯍꯟ ꯍꯟꯗꯔꯦ ꯍꯥꯟꯅꯒ ꯌꯦꯡꯅꯔꯗꯤ
ꯍꯣꯏ
ꯎꯝ ꯎꯝ
ꯅꯨꯡꯉꯥꯏꯌꯦ ꯁꯨꯃꯥꯏꯅ ꯁꯨꯝ ꯁꯥꯟꯅꯔꯒ ꯃꯇꯝ ꯁꯨꯝ ꯀꯃꯥꯏꯅ ꯍꯥꯏꯅꯤ ꯃꯇꯝꯖꯦ ꯀꯣꯛ ꯎꯝ ꯋꯥꯕ ꯈꯣꯠꯄ ꯇꯧꯔꯛꯄ ꯃꯊꯥ ꯁꯥꯕ ꯈꯣꯠꯄ ꯇꯧꯀꯥꯟꯗ ꯁꯨꯃꯥꯏꯅ ꯁꯨꯝ ꯁꯥꯟꯅꯔꯒ ꯐꯩ
ꯎꯝ ꯍꯝ ꯅꯪꯗꯤ ꯀꯨꯏꯗ꯭ꯔꯤꯕ ꯃꯥꯜꯂꯤꯅꯦꯀꯣ ꯆꯪꯕ
ꯎꯝ ꯀꯨꯏꯗ꯭ꯔꯤ ꯊꯥ ꯐꯥꯗꯔꯤ
ꯎꯝ
ꯀꯨꯏꯔꯕ꯭ꯔꯣ ꯀꯩꯅꯣꯒꯤ
ꯑꯩꯁꯤ ꯇ꯭ꯋꯦꯟꯇꯤ ꯗꯦꯖꯀꯨꯝꯕ ꯐꯥꯔꯦ
ꯑꯣ ꯑꯗꯨꯗꯤ ꯑꯩꯒ ꯃꯥꯟꯅꯔꯝꯕꯁꯨ ꯌꯥꯏ ꯌꯥꯔꯦ ꯌꯥꯎꯕꯅꯦ
ꯑ ꯑꯗꯨꯗꯤ ꯑꯦꯛꯇꯤꯞ ꯌꯥꯝ ꯑꯣꯏꯗꯕꯒꯣ
ꯑꯥ ꯌꯥꯝ ꯇꯦ ꯑꯇꯣꯞꯄꯗꯒꯗꯤ ꯑꯣꯏꯔꯝꯃꯦ ꯑꯗꯨ ꯁꯤꯗ ꯑꯣꯏꯔꯛꯄꯗꯤ ꯀꯨꯏꯗ꯭ꯔꯤ
ꯎꯝ
ꯏꯌꯥꯝꯕ ꯑꯃꯅ ꯁꯤꯅ ꯐꯩ ꯁꯤ ꯑꯣꯏꯅ ꯇꯧꯋ‌ꯣ ꯇꯧ ꯍꯥꯏꯕ ꯑꯩꯅ ꯗꯨꯝ ꯋꯥꯔꯤ ꯁꯥꯟꯅ ꯈꯣꯠꯄꯗꯣ ꯇꯟꯕꯒꯤ ꯁꯨꯝ ꯇꯧꯗꯅ ꯇꯜꯂꯦ ꯇꯜꯂꯦ ꯍꯥꯏꯔꯒ ꯂꯩꯕ ꯌꯥꯔꯛꯇꯕꯗꯒꯤ ꯑꯗꯨꯝ ꯁꯥꯟꯅꯕ ꯌꯥꯎꯔꯦ
ꯃꯌꯥꯝ ꯑꯌꯥꯝꯕ ꯍꯥꯏꯁꯤꯦꯝ ꯑꯌꯥꯝꯕ ꯔꯤꯐꯔ ꯇꯧꯔꯛꯄꯁꯦ
ꯑꯥ
ꯃꯣꯏꯁꯨ ꯍꯥꯟꯅ ꯇꯧꯔꯛꯄ ꯃꯥꯜꯂꯦ ꯑꯇꯣꯞꯄ ꯃꯈꯜ ꯃꯈꯜꯒꯤ ꯁꯤꯗ ꯑꯁꯤ ꯍꯥꯏꯔꯛꯄ ꯎꯝ ꯌꯨꯝꯗꯤ ꯀꯔꯝ ꯀꯥꯟ ꯊꯣꯛꯂꯛꯇꯣꯏꯅꯣꯕ
ꯑꯁ ꯌꯨꯝꯁꯦ ꯊꯣꯛꯅꯤꯡꯈ꯭ꯔꯕꯅꯦ ꯑꯗꯨ ꯊꯕꯛ ꯐꯪꯗ꯭ꯔꯤꯐꯥꯎ ꯊꯣꯛꯄ ꯌꯥꯗꯦ ꯍꯥꯏꯅꯤ ꯏꯌꯥꯝꯕꯅ
ꯑꯣ ꯑꯋꯥꯕ ꯑꯃꯅꯤꯅꯦ ꯑꯗꯨꯁꯨ
ꯑꯩꯒꯤ ꯏꯌꯥꯝꯕꯅ ꯄꯩꯁꯥ ꯊꯥꯗꯔꯒ ꯑꯩꯉꯣꯟꯗ ꯊꯥꯛꯑꯒ ꯂꯩꯕ ꯅꯗ ꯆꯍꯤ ꯑꯅꯤ ꯄꯤ ꯑꯃꯅ ꯑꯩꯉꯣꯟꯗ ꯂꯗꯗꯤ ꯆꯍꯤ ꯑꯗ ꯃꯤ ꯑꯣꯏꯗ꯭ꯔꯗꯤ ꯈꯤꯇꯪ ꯅꯁꯥꯅ ꯁꯨꯔꯒ ꯇꯧꯒꯗꯕꯅꯦꯅ ꯑꯗꯥ ꯆꯥꯡ
ꯎꯝ ꯑꯗꯣ ꯑꯅꯤ ꯍꯣꯏ ꯉꯝꯅꯤꯗ ꯀꯩꯗꯧ ꯉꯝꯃꯣꯏꯗꯣꯏꯟ ꯐꯖꯅꯕꯕꯨ ꯍꯣꯠꯅꯔꯗꯤ
ꯎꯝ ꯈꯪꯗ꯭ꯔꯦ ꯑꯦꯛꯖꯥꯝꯁꯨ ꯂꯥꯎ ꯍꯥꯏꯕꯗꯨꯅꯤ
ꯎꯝ ꯏꯌꯥꯝꯕꯗꯤ ꯅꯨꯄꯤ ꯊꯤꯔꯕꯣ
ꯅꯨꯄꯤ ꯊꯤꯗꯔ꯭ꯤꯗ ꯄꯥꯈꯪ ꯂꯩꯔꯤꯗ
ꯑꯣ
ꯆꯍꯤ ꯅꯧꯋꯤꯗ ꯑꯩꯁꯨ
ꯎꯝ ꯏꯆꯤꯟ ꯏꯅꯥꯎ ꯀꯌꯥ ꯁꯨꯗꯣꯏꯅꯣ ꯏꯌꯝ
ꯑꯩ ꯃꯔꯤ ꯁꯨꯏꯌꯦ ꯍꯣꯏꯗꯤ
ꯑꯣ
ꯏꯌꯥꯝꯕ ꯑꯃ ꯑꯩ ꯑꯗꯨꯒ ꯏꯅꯥꯎꯄꯥ ꯑꯃ ꯏꯅꯥꯎꯅꯨꯄꯤ ꯑꯩ ꯏꯆꯟꯅꯨꯄꯤ ꯑꯃ
ꯑꯣ ꯅꯨꯄꯤ ꯑꯩꯗꯤ ꯑꯃꯈꯛꯇ ꯌꯥꯎꯔꯦ
ꯑꯣ ꯅꯨꯄꯤ ꯑꯃꯈꯥꯛ ꯅꯨꯄꯥ ꯑꯍꯨꯝ
ꯅꯨꯡꯉꯥꯏꯔꯝꯅꯤ ꯃꯥꯗꯤ ꯃꯊꯟꯇ ꯌꯥꯎꯕꯗꯣ
ꯍꯣꯏ ꯑꯗꯨꯝ ꯈꯪꯗꯦꯗ ꯅꯨꯄꯤ ꯌꯥꯎꯗꯃꯤꯅ ꯕꯣꯔꯤꯡꯁꯨ ꯆꯨꯔꯝꯕ ꯌꯥꯏ
ꯍꯣꯏ ꯑꯗꯨꯕꯨꯗꯤ ꯑꯗꯣ ꯃꯊꯟꯇ ꯀꯦꯅ ꯂꯩꯖꯗꯣꯏꯅꯦ ꯅꯣꯏ ꯃꯌꯥꯝ ꯃꯔꯛꯇ
ꯑꯏꯌꯦꯁ ꯀꯣꯆꯤꯡ ꯑꯏꯌꯦꯁ ꯀꯣꯆꯤꯡ ꯇꯧꯍꯜꯂꯤꯌꯦ ꯑꯏꯌꯦꯁ ꯊꯥꯍꯟꯒꯦꯅ
ꯑꯣ ꯐꯩꯌꯦ ꯌꯥꯝꯅꯥ
ꯍꯧꯖꯤꯛ ꯏꯕꯦꯝꯍꯜ ꯑꯏꯌꯦꯁꯇꯣ
ꯑꯩꯈꯣꯏꯒꯤ ꯂꯣꯡꯒꯥ ꯑꯣꯏꯗꯣꯏꯔꯣ ꯆꯍꯤ ꯃꯇꯥꯡ
ꯆꯍꯤꯁꯦ ꯑꯗꯨꯝ ꯑ ꯅꯪꯅ ꯀꯩꯅꯣ ꯍꯣꯏ ꯅꯣꯏ ꯂꯦꯡꯒꯥ ꯑꯣꯏꯔꯝꯕ ꯌꯥꯏꯗ
ꯀꯨꯜꯍꯨꯝꯗꯣꯏ ꯀꯨꯟꯃꯔꯤꯗꯤ ꯁꯨꯔꯦ
ꯑꯣ ꯅꯪ ꯆꯍꯤ ꯑꯃꯒꯨꯝꯕ ꯍꯅ ꯍꯜꯂꯦ ꯑꯗꯨꯗꯤ
ꯑꯣ
ꯑ ꯅꯪ ꯆꯍꯤ ꯑꯅꯤ ꯍꯟꯒꯅꯤ ꯀꯨꯟ ꯃꯔꯤ ꯍꯥꯏꯗꯤ ꯃꯥ ꯇ꯭ꯋꯦꯟꯇꯤ ꯇꯨꯅꯤ ꯒ꯭ꯔꯦꯖꯨꯏꯠ ꯂꯣꯏꯕꯗ ꯉꯥꯏꯔꯤꯌꯦ ꯃꯥꯗꯤ
ꯑꯗꯨꯃꯥꯏꯅ
ꯑꯩꯒꯤ ꯏꯅꯥꯎꯄꯥꯗ ꯅꯣꯏ ꯂꯦꯡꯀꯥ ꯑꯣꯏꯔꯝꯃꯅꯤ
ꯑꯣꯏꯔꯝꯃꯅꯤ ꯑꯗꯨꯗꯤ ꯃꯥꯟꯅꯔꯝꯃꯅꯤ ꯃꯥꯅ ꯀꯩꯀꯩ ꯇꯧꯔꯤꯒꯦ
ꯑꯩꯒꯤ ꯏꯅꯥꯎꯄꯥ ꯑꯗꯨꯗꯤ ꯀꯩꯅꯣ ꯒ꯭ꯔꯦꯖꯨꯋꯠ ꯂꯣꯏꯔꯒ ꯍꯦꯌꯔ ꯁ꯭ꯇꯥꯏꯂꯤꯁ ꯇꯧꯅꯤꯡꯉꯦꯅ ꯑꯗꯨ ꯇꯧꯔꯥ ꯂꯩ ꯂꯥꯏꯔꯤꯛ ꯃꯈꯥ ꯇꯝꯊꯅꯤꯡꯗꯦ ꯑꯦꯛꯖꯥꯝꯒꯨꯝꯕ ꯊꯥꯅꯤꯡꯗꯦꯅꯀꯣ
ꯑ
ꯍꯤꯌꯔ ꯏꯁ꯭ꯇꯥꯏꯂꯤꯁ ꯑꯣꯏꯅ ꯇꯧꯒꯦꯅ ꯑꯗꯨ ꯑꯗꯨꯝ ꯄꯥꯔꯂꯔꯗ ꯌꯥꯎꯔꯒ ꯂꯩꯗ
ꯎꯝ ꯐꯩꯌꯦ ꯃꯥꯏ ꯑꯄꯥꯝꯕ ꯑꯗꯨꯝ ꯇꯧꯔꯤꯗꯣ ꯐꯩ ꯑꯇꯣꯞꯄ ꯐꯠꯇꯕ ꯂꯝꯕꯤꯗ ꯆꯠ ꯄꯗꯤ ꯅꯠꯇꯝꯅꯤꯅ
ꯍꯣꯏ ꯍꯣꯏ
ꯑꯗꯨꯕꯨꯗꯤ ꯐꯩ ꯉꯝꯅ ꯉꯝꯅꯕ ꯑꯗꯨꯝ ꯇꯧꯔꯒ ꯃꯥꯏ ꯑꯄꯥꯝ ꯑꯄꯥꯝꯕ
ꯎꯝ
ꯑꯩꯈꯣꯏꯗꯤ ꯑ ꯏꯌꯥꯝꯕ ꯑ ꯏ ꯏꯆꯦ ꯑꯃꯒ ꯏꯅꯥꯎꯄꯥ ꯑꯃꯒ ꯂꯩ ꯏꯅꯥꯎꯄꯥꯗꯨꯗꯤ ꯗꯨꯝ ꯑꯉꯥꯡ ꯈꯔ ꯑꯣꯏꯔꯤ ꯏꯆꯦꯗꯨꯕꯨꯗꯤ ꯊꯕꯛ ꯏꯪꯈꯥꯡ ꯌꯨꯝꯗ ꯑꯗꯨꯝ ꯇꯦꯛ ꯇꯦꯛ ꯇꯧꯔꯒ ꯂꯩ ꯍꯧꯖꯤꯛ
ꯌꯨꯝ ꯌꯨꯝ ꯄꯟ ꯌꯨꯝ ꯄꯥꯟꯈ꯭ꯔꯦ
ꯄꯥꯟꯗꯔꯤ
ꯉꯁꯤꯗꯤ ꯑꯩꯈꯣꯏ ꯂꯦꯡꯒꯥ ꯑꯣꯏꯗꯣꯏꯔꯣ
ꯑ ꯆꯍꯤ ꯑꯃꯅꯤꯗꯤ ꯍꯟꯒꯗꯕ ꯃꯥꯜꯂꯦꯃꯥꯅ ꯂꯨꯍꯣꯡꯕꯩ ꯃꯇꯝꯕꯨꯗꯤ ꯌ ꯌꯧꯔꯛꯑꯅꯤ
ꯑꯗꯨꯗꯤ ꯅꯪꯒꯗꯤ ꯆꯍꯤꯗꯤ ꯐꯖꯅ ꯒꯦꯞ ꯂꯩꯕꯖꯥꯠꯅꯤꯅꯦꯀꯣ
ꯂꯩꯌꯦ
ꯅꯨꯄꯤꯗꯤ ꯍꯣꯏ ꯌꯥꯝ ꯊꯨꯅ ꯂꯨꯍꯣꯡꯕꯁꯨ ꯐꯠꯇꯦꯗ ꯊꯥꯔꯇꯤ ꯊ꯭ꯔꯤ ꯌꯧꯔꯗꯤ ꯂꯨꯍꯣꯡꯕ ꯌꯥꯔꯦ